ꯑꯥꯎ ꯇꯕ꯭ꯔꯣ
ꯇꯥꯗꯦ ꯀꯔꯤ ꯇꯥꯅꯤꯡꯉꯥꯏ ꯂꯧꯁꯤꯦ ꯊꯦꯡ ꯀꯥꯟꯁꯤꯗ
ꯍꯥꯥ
ꯀꯩ ꯇꯥꯅꯤꯉꯅ ꯊꯦ ꯀꯥꯟꯁꯤꯗ ꯎꯝ ꯑꯦ ꯅ ꯀꯅꯣꯅꯦ ꯀꯥꯏꯗ ꯃꯣꯔꯔ ꯃꯄꯥꯀꯤꯤ ꯑꯦ ꯀꯂ ꯈꯔꯤꯗꯥꯅꯤ ꯏꯅ ꯍꯥꯏꯕ
ꯈꯪꯗꯗ ꯑꯩꯁꯨ
ꯑꯦ ꯍꯪꯒꯣꯏ ꯃꯈꯣꯟ ꯇꯥꯗ꯭ꯔꯣ ꯅꯪ
ꯊꯥꯗ ꯀ ꯊꯥꯗ ꯀ ꯑꯗꯨ ꯃꯥꯏ ꯀꯗꯗ
ꯑꯩꯣꯏ ꯃꯈꯣꯟ ꯇꯥꯅꯦ ꯍꯥꯏꯕ
ꯅꯪ ꯇꯥꯕ꯭ꯔꯣꯅꯦ
ꯎꯝ
ꯑꯁ ꯅꯨꯡꯉꯥꯏꯗꯍ
ꯅꯨꯡꯉꯥꯏꯍꯦ ꯍꯪꯒꯣꯏ ꯃꯈꯣꯜꯁ ꯀꯤꯔꯒ ꯍꯧꯖꯤꯛ ꯂꯣꯜꯂꯒ ꯂꯩꯕꯅꯤ ꯐꯃꯨꯡ ꯃꯈꯥꯗ
ꯑꯥ
ꯀꯤꯔꯒ ꯐꯃꯨꯡ ꯃꯈꯥꯗ ꯂꯣꯜꯂꯒ ꯂꯩꯌꯦ ꯍꯥꯏꯅ
ꯑꯣ ꯌꯥꯝ ꯅꯨꯡꯉꯥꯏꯇꯦ
ꯎꯝ ꯌꯥꯝ ꯅꯨꯡꯉꯥꯏꯌꯦ ꯑꯩꯒꯤꯗꯤ
ꯑꯦ ꯅꯨꯅꯨꯡꯉ ꯆꯗ
ꯃꯈꯥꯗ ꯂꯩꯕꯗꯨ ꯌꯥꯝ ꯅꯨꯡꯉꯥꯏꯖꯩ
ꯆꯥꯛꯇꯤ ꯆꯥꯕ꯭ꯔꯣ
ꯁꯥꯍꯗ ꯇꯁ
ꯆꯇ
ꯎꯝ
ꯄꯔꯒꯖꯗꯕ꯭ꯔꯥ
ꯍꯤꯗꯛ ꯆꯥꯕꯒꯤ
ꯎꯝ
ꯍꯤꯗꯥꯛ ꯍꯤꯗꯥꯛ ꯆꯥꯕꯒꯤ
ꯑꯣ ꯀꯔꯤꯗ ꯆꯕ꯭ꯔ
ꯒꯣꯁꯇ꯭ꯔꯦ ꯍꯥꯏꯕꯅꯤꯗꯥꯛꯀꯣ
ꯑꯁ ꯇꯝꯅꯤꯡꯗ꯭ꯔꯕꯣ ꯅꯪꯉꯣ
ꯍꯗ ꯄꯨꯔꯥ ꯇꯨꯗ꯭ꯔꯦ ꯇꯨꯗ꯭ꯔꯦ ꯅꯪ ꯃꯔ ꯑꯩꯒꯤ ꯃꯤꯛꯇ ꯁꯨꯡꯇꯣꯡ ꯇꯣꯟꯗ꯭ꯔꯦ ꯍꯥꯏꯕ
ꯍꯟꯗꯛ ꯑꯃꯒ
ꯇꯨꯝꯗ꯭ꯔꯦ ꯍꯥꯏꯕ ꯑꯩꯒꯤ ꯃꯤꯠꯇꯣ
ꯣꯜ ꯌꯦꯡꯗ꯭ꯔꯣ ꯅꯪꯗꯤ
ꯍ ꯉ
ꯌꯦꯉ
ꯎꯝ
ꯅ ꯁꯤꯁꯨ ꯌꯦꯡꯗꯣꯏꯔꯣ
ꯃꯁꯤꯅꯤꯦꯗ꯭ꯔꯣ
ꯌꯦꯡ ꯆ ꯄꯨ꯭ꯔꯣ
ꯉ ꯇꯅꯤꯕ ꯍ꯭ꯔ
ꯍꯥꯥ
ꯃ ꯌꯦ ꯌꯥꯝ ꯭ꯔꯥꯍ ꯂ ꯂꯁꯨ ꯍꯦꯡꯒꯣꯟꯅ
ꯐꯖꯅ ꯇꯥꯗꯦ
ꯎꯝ ꯃꯣ ꯌꯦꯡꯅꯣ ꯍꯥꯏꯕ ꯑꯗꯨꯪꯁꯨ ꯃꯔꯛ ꯃꯔꯛꯇ
ꯑꯁ ꯑꯩꯗꯤ ꯣꯜꯂꯤꯅꯤꯒ
ꯀꯩꯗꯧꯕꯒꯤ ꯅꯨꯡꯉꯥꯏꯕꯅꯤ
ꯌꯦꯡꯕ ꯂꯩꯇꯦ
ꯅꯅꯦ ꯀꯇꯅ ꯄꯥꯔꯒ ꯂꯩꯕꯗꯨꯗꯤ
ꯑꯥ
ꯂꯥꯏꯔꯤꯛ ꯈꯛꯇꯪ ꯄꯥꯔꯒ ꯂꯩꯕ꯭ꯔꯥ
ꯎꯝ ꯂꯩꯔ ꯀꯛꯇ ꯄꯥꯔꯒ ꯂꯩꯌꯦ ꯑꯩꯗꯤ
ꯑꯗꯤ ꯁꯨꯝ ꯄꯥꯕ ꯑꯗꯨꯅ ꯄꯥꯔꯒꯅꯌꯦ ꯍꯥꯏ ꯑꯩꯅ ꯈꯔ ꯍꯥꯏꯕꯤꯔꯒ ꯍꯋꯥꯣꯏ ꯐꯔꯦ
ꯃꯁꯛꯈꯪꯝꯗ ꯃꯥꯟꯗ꯭ ꯀ ꯖꯤ ꯖꯤ ꯗ ꯀꯌꯥꯒ
ꯇꯥꯗꯤ
ꯁꯤꯁꯤꯦ ꯂꯩ ꯀꯌꯥꯔꯕ
ꯐꯖꯅ ꯉꯥꯡꯉꯨ
ꯑꯗ ꯁꯤꯁꯦ ꯗꯦ ꯀꯌꯥꯔꯣ ꯍꯥꯏꯕ
ꯑꯥ
ꯂꯩꯚ ꯌꯥꯒꯁꯦ
ꯑꯁ ꯅꯪꯒꯤ ꯋꯥꯋꯥꯥꯡꯁꯤꯦ
ꯎꯝ ꯑꯦ ꯀꯔꯤꯒꯤꯅꯣ ꯅꯪ ꯖꯤ ꯆꯥꯔꯤꯁꯦ
ꯍꯥꯥ
ꯀꯔꯤ ꯆꯥꯕꯅꯣꯅꯪ
ꯑꯩꯔꯣ
ꯎꯝ
ꯀꯩꯅ ꯆꯥꯏ
ꯒꯨꯟ ꯍꯥꯏ ꯆꯥꯕ꯭ꯔꯥ
ꯒꯟꯅꯥꯏꯁꯨ ꯆꯥꯗꯦ ꯀꯛ ꯐꯩꯖꯥꯏ
ꯁꯅ ꯌꯥꯝꯔꯪꯕꯅꯤ
ꯑꯁ ꯍꯥꯎꯕꯁꯤꯗꯤ ꯍꯥꯏꯔꯅ
ꯗꯝ ꯌꯥꯒ
ꯎꯝꯞꯅꯞꯅꯣꯏ ꯅꯪꯁꯨ ꯆꯥꯅꯤꯡꯕ꯭ꯔꯥ
ꯑꯩꯁꯨ ꯆꯠꯅꯤꯡꯗꯦ
ꯆꯥꯅꯤꯡꯗꯦ ꯑꯩꯒꯤ ꯆꯅꯤꯡꯗ ꯄꯨꯕ꯭ꯔꯥ
ꯑꯥꯎꯕꯒꯤ
ꯌꯥꯑꯣ
ꯑꯥꯎ ꯃꯗꯤ ꯑꯩ ꯆꯅꯤꯡꯗꯦ
ꯍꯥꯎꯕꯅꯤꯅꯦ
ꯍꯣꯕꯗꯣ ꯑꯩꯅ ꯆꯥꯅꯤꯡꯕꯁꯦ ꯌꯔ ꯀꯨꯝꯕ ꯀꯣꯂꯣꯝꯒꯨꯝꯕ ꯄꯦꯟ ꯃꯦꯁꯔꯒꯨꯝꯕ ꯏꯔ ꯆꯔꯄꯦꯟꯗꯔꯗꯣ ꯍꯦꯟꯅ ꯆꯥꯅꯤꯡꯉꯦ
ꯑꯣ ꯀꯂꯋꯥꯗꯤ
ꯀꯂꯔꯗꯤ ꯀꯂꯔ ꯆꯥꯁꯤꯜꯂꯗꯤ ꯑꯩ ꯃꯆꯨ ꯑꯣꯟꯈ꯭ꯔꯛꯅꯤ
ꯂꯩꯕꯅꯦ ꯕ꯭ꯂꯦꯛ ꯆꯅꯤ ꯕ꯭ꯂꯦꯛ ꯑꯣꯅꯤ
ꯑꯗꯨꯅ ꯐꯖꯗ꯭ꯔꯣꯅꯦ
ꯒ꯭ꯔꯤꯟ ꯕ꯭ꯂꯦꯛꯀ ꯒ꯭ꯔꯤꯟ ꯑꯁꯪꯕꯒꯨꯝꯕ ꯆꯥꯁꯤꯜꯂꯛꯑꯅꯤ ꯈꯪꯍꯧꯗꯅ ꯃꯤ ꯃꯔꯛꯇꯕ ꯇꯤꯟꯅꯕ ꯌꯥꯔꯔꯣꯏ
ꯕ꯭ꯂꯦꯛꯦꯛ ꯆ ꯕ꯭ꯂꯦꯛꯗ
ꯈꯖ ꯊꯣꯛꯑꯦ ꯍꯥꯏꯕꯅꯦ
ꯕ꯭ꯂꯦꯛꯁ ꯑꯃꯨꯛ ꯑꯃꯨꯛ ꯑꯃꯨ ꯊꯤ ꯑꯃꯨ ꯊꯤ ꯍꯥꯏ ꯔꯃꯗ ꯇꯂꯅꯣ
ꯀꯔꯤꯅꯣ
ꯃꯤꯅꯁ ꯅꯪ ꯀꯥ ꯅꯪ ꯅꯌꯥꯗꯣ ꯀꯥꯔꯛꯑꯣ ꯨ ꯑꯃꯨꯗꯤꯤ ꯑꯃꯨꯗꯤꯤ ꯍꯥꯏꯔꯗꯣꯏꯅꯤ ꯕꯖꯥꯔ ꯀꯣꯂꯦꯖ ꯆꯠꯂꯒ ꯂꯩꯦꯅꯁꯨ
ꯑꯩꯗꯤ ꯃꯊꯦꯠ ꯄꯥꯝꯃꯦꯍꯦ
ꯑꯅꯕꯨꯙꯤ ꯄꯃꯦ ꯍꯥꯏꯅ ꯅꯪ ꯍꯦꯔꯣꯗ ꯅꯪ ꯍꯦꯔꯣꯗ ꯑꯗꯨꯗꯤ ꯃꯩ ꯇꯥꯟ ꯇꯥꯛꯏ ꯇꯍꯜꯂꯣ ꯃꯩꯇꯥꯟꯒꯨꯝꯕ ꯀꯣꯏꯂꯥꯒꯨꯝꯕ ꯅꯛꯍꯜꯂꯣ ꯀꯣꯏꯂꯥ ꯑꯣꯗ꯭ꯔꯃꯅꯤ
ꯂꯩꯇꯕ ꯀꯣꯏꯂꯥꯗꯣ ꯀꯪꯕ ꯉꯥꯛꯇ
ꯂꯨꯝꯍꯜꯂꯣ ꯃꯩ ꯇꯥ
ꯑꯩ ꯇꯧꯕ ꯍꯩꯇꯦ
ꯑꯁꯤ ꯑꯩꯉꯣꯟꯗ ꯊꯥꯔꯛꯎ
ꯅꯪ ꯇꯥꯛꯄꯤꯒꯦꯔꯥ
ꯎ ꯀꯣꯏꯂꯥꯗꯣ ꯃꯩ ꯂꯧꯔꯒꯀꯣ ꯁꯥꯔꯀꯥꯟꯗ ꯅꯪ ꯍꯤꯔꯣ ꯔꯨꯞ ꯊ꯭ꯔꯨꯞ ꯊꯙ ꯄ
ꯑꯗꯤ ꯨꯗ ꯅ꯭ꯌꯨꯁꯅꯦ
ꯎꯝ ꯄꯨꯔꯥ ꯒꯨꯗ ꯅ꯭ꯌꯨꯁꯅꯦ ꯄꯨꯟꯅ ꯁꯥꯕꯤꯕꯒꯤ ꯍꯣꯔꯦꯟ ꯅꯨꯄꯥ ꯌꯥꯡꯈꯩ ꯊꯥꯕꯤꯔꯣ
ꯎꯝ ꯅꯣꯡꯃ ꯇꯧꯕ ꯇꯥꯔꯦ ꯑꯗꯨꯗꯤ
ꯅꯪꯅ ꯇꯧꯔꯅ ꯍꯌꯦꯡ ꯇꯧꯔꯣ
ꯍꯌꯦꯡ ꯀꯩꯅꯩꯅꯣ ꯌꯥꯝ ꯊꯨꯨꯔꯣ
ꯏ ꯊꯣꯗ ꯍꯥꯏ ꯀꯔ ꯂꯩꯅꯅ ꯅꯁ ꯉꯊ ꯑꯁꯤ ꯑꯗꯥꯥꯡ ꯇꯨꯝꯃꯅꯤ ꯑꯃꯨꯛ ꯍꯧꯒꯠꯂꯅꯤ ꯑꯃꯨꯛ ꯇꯨꯝꯃꯅꯤ ꯆꯥ ꯆꯥꯔꯅꯤ ꯑꯗꯨꯃꯥꯏꯅ ꯑꯗꯨꯝ ꯇꯧꯔꯒ ꯂꯩꯕꯗꯨꯕꯨ
ꯎꯝ
ꯅꯪ ꯃꯤꯅꯣ ꯈꯥꯖ ꯈꯔꯆꯑꯣ ꯑꯗꯨ ꯈꯔꯁꯤ
ꯀꯩ ꯍꯥꯏꯕꯥ
ꯇꯪ ꯃꯤꯅꯣ ꯈꯥ ꯆꯀ꯭ꯔꯖꯥ ꯔꯣꯁꯤ ꯈꯥꯟ
ꯈꯪꯗꯔ꯭ꯦꯗꯥ
ꯀꯅꯗ ꯂꯩꯃ ꯎꯗ
ꯋꯥꯗ꯭ꯔꯣ
ꯅꯌꯨꯝꯒꯤ ꯃꯊꯛꯀꯤ ꯃꯈꯥꯒꯤꯗ
ꯑꯥ
ꯅꯌꯣꯟꯒꯤ ꯃꯊꯛꯀꯤ ꯃꯊꯛꯀꯤ ꯃꯈꯥꯒꯤꯗꯣ
ꯑꯥ
ꯑꯗꯨꯅ ꯀꯔꯤ ꯂꯩꯕ꯭ꯔꯥ
ꯑꯩꯌꯨꯝꯒꯤ ꯃꯊꯥꯒꯤ ꯃꯈꯥ
ꯎꯝ
ꯈꯪꯗꯦ
ꯎ ꯑꯦꯁꯨ ꯈꯪꯗꯦ ꯅꯪ ꯈꯝꯗ꯭ꯔꯦꯗꯤ
ꯅꯪ ꯈꯪꯉꯣ
ꯑꯦ ꯈꯝꯅꯦꯕꯒꯤ ꯍ ꯑꯗꯨ ꯅꫭꯏ ꯌꯨꯝ ꯀꯩꯅꯣ ꯃꯅꯨꯡꯒꯤ ꯃꯄꯒꯤꯗꯣ
ꯑꯥ
ꯂꯩꯕ꯭ꯔꯥ
ꯑꯩꯈꯣꯏ ꯌꯨꯝ
ꯃꯄꯥꯟꯒꯤ ꯃꯅꯨꯡꯒꯤꯗꯣ
ꯀꯔꯤ ꯋꯥꯅꫭ
ꯍꯥ
ꯑꯁꯤꯗꯀꯣ ꯑꯩꯈꯣꯏꯗ ꯑꯩꯈꯣꯏꯗ ꯂꯩꯃꯤꯟꯅꯕꯗꯣ
ꯎꯝ
ꯃꯤ ꯑꯃ ꯅꯪꯕꯨ ꯈꯪꯕ ꯂꯩꯌꯦ
ꯎꯝ ꯑꯗꯨꯅ
ꯍꯪꯕ꯭ꯔꯥ ꯅꯉꯣꯟꯗ
ꯎꯝ ꯍꯪꯒꯦ ꯑꯗꯨ ꯅꯨꯄꯥꯗꯣ ꯍꯌꯦꯡ ꯍꯧꯒꯜꯂꯒ ꯃꯥꯒꯤ ꯃꯅꯥꯀꯣꯟꯗꯣ ꯅꯪ ꯄꯥꯏꯔꯒ ꯂꯩꯂ ꯇꯥꯕ꯭ꯔꯣ ꯅꯪꯒꯤ ꯐꯣꯟꯗꯣ ꯀꯔꯤ ꯐꯣꯟꯅꯣ ꯍꯜꯂꫭ ꯇꯥꯝꯕ꯭ꯔꯣꯡ ꯍꯜꯂꯣ ꯆꯒꯗꯔꯤ ꯃꯥꯂꯤꯂꯤ ꯍꯥꯂꯣ ꯇꯥꯕ꯭ꯔꯣ ꯀꯔꯤ ꯍꯥꯏꯕ ꯇꯨꯝꯅꯤꯡꯉꯦ ꯍꯥꯏꯕ ꯇꯂꯟꯒ ꯍꯥꯏꯒꯅꯀ ꯍꯣꯏ ꯍꯣꯏ ꯌꯦꯗ ꯑ ꯌꯦꯡꯗ ꯀ꯭ꯔꯤꯁꯅꯇ ꯈꯪꯂꯗ ꯎꯝꯝ ꯑ ꯇꯔꯄ ꯀꯔꯤ ꯍꯥꯏꯕ